ꯀꯔꯤ ꯇꯒ꯭ꯔꯣ
ꯊꯝꯃꯂꯩꯌꯦ ꯅꯪꯗꯤ
ꯑꯩꯁꯦ ꯃꯄꯥꯟꯗꯒꯤ ꯍꯜꯂꯛꯑꯒ ꯂꯩꯔꯦ ꯂꯩꯌꯦ ꯑꯩꯁꯨ
ꯑꯣ ꯀꯥꯏ ꯆꯠꯄ
ꯗꯨꯀꯥꯟ ꯆꯠꯄ
ꯑꯣ ꯀꯔꯤ ꯂꯧꯕ꯭ꯔꯥ
ꯀꯔꯤꯁꯨ ꯂꯧꯗꯦ
ꯑꯣ ꯋꯥꯅꯕꯅꯤꯅꯦ ꯆꯥꯛ ꯆꯥꯔꯕ
ꯆꯥꯛ ꯆꯥꯗ꯭ꯔꯤ ꯆꯥꯛ ꯊꯣꯡꯗ꯭ꯔꯤꯌꯦ ꯅꯪꯗꯤ
ꯑꯣ ꯑꯩꯈꯣꯏꯗꯤ ꯑꯁ ꯄꯨꯡ ꯃꯔꯤ ꯗ ꯆꯥꯔꯅꯤ
ꯀꯩ ꯃꯊꯦꯜ ꯆꯥꯔꯒꯦ
ꯁꯤꯡꯁꯤꯁꯦ ꯎꯝ ꯇꯤꯟ ꯐꯤꯁꯀ ꯑꯥꯂꯨ
ꯑꯍꯥꯎꯕꯅꯤꯅꯦ
ꯎꯝ ꯍꯥꯎꯋꯦ ꯍꯥꯏꯇꯥꯔꯦ ꯑꯩꯅ ꯊꯣꯡꯕꯅꯤꯅ
ꯑꯣꯏꯔꯝꯃꯅꯤ ꯕꯣꯜ ꯌꯦꯡꯗꯣꯏꯔꯣ
ꯌꯦꯡꯒꯅꯤ ꯍꯣꯏ ꯅꯨꯄꯥꯗꯤ ꯌꯦꯡꯗꯣꯏꯅꯤꯅꯦ
ꯍꯣꯏ ꯍꯣꯏ ꯌꯦꯡꯗꯣꯏꯅꯦ ꯑꯩꯈꯣꯏ ꯅꯨ ꯅꯨꯄꯤ ꯐꯥꯎ ꯌꯦꯡꯉꯀꯥꯟꯗ ꯅꯨꯄꯥꯗꯤ ꯀꯩꯗꯧꯕ ꯌꯦꯡꯉꯣꯏꯗꯣꯏꯅꯣ
ꯑꯗꯨ ꯑꯗꯨꯅꯦ ꯑꯗꯨꯅꯦ
ꯍꯣꯏ ꯉꯁꯤꯗꯤ ꯀꯗꯥꯏ ꯀꯗꯥꯏ ꯆꯠꯈ꯭ꯔꯒꯦ
ꯊꯕꯛ ꯁꯨꯋꯦ ꯉꯁꯤꯁꯦ ꯖꯣꯕ ꯀꯥꯔꯠ ꯀꯤ ꯀꯣ
ꯑꯣ ꯊꯕꯛ ꯌꯥꯝ ꯐꯕ ꯃꯥꯂꯤ ꯀꯣ ꯁꯣꯝꯁꯦ
ꯅꯣꯏ ꯁꯥꯏꯅꯤꯅ
ꯌꯨꯝꯗ ꯃꯤ ꯀꯌꯥ ꯂꯩꯒꯦ
ꯑꯩ ꯌꯨꯝꯗ ꯅꯠꯇꯦ ꯍꯧꯖꯤꯛ ꯏꯃꯥꯟꯅꯕ ꯈꯣꯏꯗ ꯂꯩꯌꯦ
ꯑꯩꯅ ꯍꯥꯏꯕꯗꯤ ꯍꯧꯖꯤꯛ ꯅꯪ ꯍꯧꯖꯤꯛ ꯍꯧꯖꯤꯛ ꯂꯩꯕ ꯅꯪ ꯌꯨꯝꯗꯣ ꯃꯤ ꯀꯌꯥ ꯂꯩꯒꯦ ꯁꯨꯝ ꯍꯪꯕꯅꯦ
ꯑꯍꯨꯝ
ꯑꯣ ꯑꯗꯨꯗꯤ ꯌꯥꯝ ꯅꯨꯡꯉꯥꯏꯕ ꯌꯥꯝ ꯅꯨꯡꯉꯥꯏꯕ ꯏꯃꯨꯡꯅꯤꯅꯦ
ꯎꯝ ꯅꯪ ꯂꯥꯛꯑꯗꯤ ꯃꯔꯤ
ꯑꯣ ꯑꯣꯏꯕ꯭ꯔꯣ
ꯑꯣꯏꯅ
ꯐꯩꯅ ꯑꯗꯨꯗꯤ
ꯑꯣ ꯐꯥꯕꯅꯦ
ꯅꯪꯕꯨ ꯅꯨꯄꯤꯒ ꯑꯝꯇ ꯀꯣꯏꯖꯗ꯭ꯔꯣ
ꯎꯝ
ꯀꯣꯏꯗꯦ
ꯎꯝ
ꯆꯤꯟ ꯊꯤꯅꯨꯗ ꯍꯧꯖꯤꯛꯀꯥꯟ ꯅꯨꯄꯥꯁꯦ ꯊꯥꯖꯕ ꯌꯥꯕ ꯅꯠꯇꯦꯗ
ꯑꯥ ꯇꯧꯔꯛꯀꯅꯤ ꯌꯦꯡꯕ ꯇꯥꯔꯦꯅꯦ
ꯌꯦꯡꯕ ꯇꯥꯔꯦꯅ ꯌꯦꯡꯒꯗꯕꯗꯤ ꯑꯩꯅ ꯅꯪꯉꯣꯟꯗ ꯌꯦꯡꯒꯗꯕꯅꯤ ꯅꯪꯅ ꯑꯩꯉꯣꯟꯗ ꯌꯦꯡꯒꯗꯕ ꯅꯠꯇꯦ
ꯑꯗꯨꯅꯦ ꯌꯦꯡꯉꯣꯅ ꯂꯩꯖꯗꯕꯗꯣ
ꯑꯣ
ꯏꯅꯥꯛꯈꯨꯟꯕꯁꯨ ꯅꯠꯇꯦ ꯀꯃꯥꯏꯅ ꯂꯩꯅꯤ
ꯅꯨꯡꯁꯤꯕꯗ ꯏꯅꯥꯛ ꯈꯨꯨꯟꯕ ꯂꯥꯏꯕ ꯂꯩꯇꯦꯀꯣ ꯊꯝꯃꯣꯏ ꯊꯝꯃꯣꯏꯗ ꯀꯔꯤꯍꯥꯏꯕ
ꯁꯛꯅ ꯊꯤꯕ ꯀꯔꯤꯅꯣ ꯈꯪꯗꯦ
ꯁꯠꯇꯨꯕꯨ ꯀꯩꯗꯧꯗꯣꯏꯅꯣ ꯁꯠꯇꯨꯅ ꯀꯔꯤ ꯇꯧꯗꯣꯏꯅꯣ ꯂꯩꯕ ꯉꯝꯕꯗꯨ ꯂꯩꯕ ꯉꯝꯒꯗ꯭ꯔꯣ
ꯑꯗꯨꯗꯤ ꯀꯩꯅꯣꯅꯦ ꯃꯤꯌꯥꯝ ꯃꯤ ꯑꯌꯥꯝꯕꯗꯣ ꯑꯗꯨꯗꯣ ꯃꯈꯪꯅꯤꯅꯤ ꯅꯪꯁꯨ ꯗꯨꯅꯦꯕ
ꯍꯣꯏ ꯑꯗꯨꯕꯨꯗꯤ ꯑꯗꯨ ꯑꯣꯏꯔꯖꯔꯁꯨ
ꯎꯝ
ꯑꯩ ꯍꯧꯖꯤꯛꯀꯥꯟ ꯃꯇꯝꯁ ꯁꯛꯄ ꯌꯦꯡꯕ ꯃꯇꯝ ꯅꯠꯇ꯭ꯔꯦꯗ ꯍꯣꯏ ꯃꯤ ꯈꯔꯗꯤ ꯌꯦꯡꯕꯁꯨ ꯂꯩꯌꯦꯀꯣ
ꯎꯝ
ꯑꯗꯨ ꯑꯣꯏꯔꯁꯨ ꯂꯣꯏ ꯃꯛꯌꯦꯡ ꯃꯇꯝ ꯅꯠꯇ꯭ꯔꯦꯗ ꯏ ꯈꯔꯅ ꯌꯦꯡꯖꯔꯁꯨ ꯈꯔꯗꯤ ꯑꯗꯨꯝ ꯌꯦꯡꯅꯤꯗꯗꯨꯝ ꯑꯗꯨꯅ ꯑꯗꯨꯝ ꯂꯨ ꯇꯧꯕꯤꯔꯗꯤ ꯌꯥꯔꯦ ꯈꯣꯏꯅ
ꯑꯣ ꯑꯣ ꯐꯩꯅꯦ ꯑꯗꯨꯗꯤ ꯅꯪꯒꯨꯝꯕ ꯃꯤꯁꯦ ꯌꯥꯝꯃꯗꯤ ꯑꯁ ꯌꯥꯝ ꯐꯅꯤ
ꯆꯨꯝꯃꯤ ꯆꯨꯝꯃꯤ ꯑꯩꯒꯨꯝꯕ ꯃꯤ ꯐꯔꯗꯤ ꯁꯤ ꯄꯔꯤꯛꯊꯤꯕꯤꯁꯦ
ꯎꯝ ꯍꯟꯗ꯭ꯔꯦ ꯑꯠꯇ ꯅꯏꯟ ꯅꯏꯟꯇꯤꯗ ꯑꯩꯠ ꯄꯥꯔꯁꯦꯟꯒꯨꯝꯕ ꯈꯛꯇꯅꯦꯕꯗꯧ ꯑꯗꯨ
ꯆꯨꯝꯕꯨ ꯆꯨꯝꯗ꯭ꯔꯣ
ꯍꯟꯗ꯭ꯔꯦꯗ ꯑꯩꯠ ꯄꯥꯔꯁꯦꯟ ꯒꯨꯕꯅꯦ ꯈꯛꯇꯅꯦ ꯍꯥꯏꯕ
ꯍꯟꯗ꯭ꯔꯦꯠꯇꯥ ꯍꯣꯏ
ꯑꯩꯒꯨꯝꯕꯁꯦ
ꯑꯪ
ꯑꯗꯨ ꯑꯩꯅ ꯑꯗꯨꯅ ꯑꯗꯨꯅꯦ ꯑꯩꯅ ꯍꯥꯏꯔꯤꯁꯦ ꯑꯩꯒꯨꯝꯕ ꯃꯤꯗꯣ ꯌꯥꯝ ꯂꯩꯔꯗꯤ
ꯎꯝ ꯑꯗꯨꯅꯦꯕ
ꯅ ꯁꯦꯁ
ꯍꯨꯝ ꯋꯥꯔꯤꯗꯤ
ꯋꯥꯔꯤꯗꯤ ꯋꯥꯔꯤꯅꯦ ꯋꯥꯔꯤꯗꯤ ꯏꯁꯩꯅꯠꯇ꯭ꯔꯦ
ꯎꯝ ꯃꯥꯟꯅꯤ ꯃꯥꯟꯅꯤ
ꯅꯣꯏꯔꯣꯝꯗꯗꯤ ꯅꯣꯡ ꯆꯨꯗ꯭ꯔꯣ
ꯆꯨꯏꯋꯦ ꯉꯁꯤꯁꯦ ꯅꯣꯡ ꯈꯔ ꯆꯨꯔꯦ ꯅꯨꯡꯁꯥꯁꯨ ꯌꯥꯝ ꯀꯟꯅ ꯊꯣꯛꯄ
ꯑꯣ
ꯉꯁꯥꯏꯗꯣ ꯑꯁ ꯀꯣꯛ ꯆꯤꯛꯄꯅꯦ ꯅꯨꯡꯁꯥ ꯀꯟꯃꯟꯕꯒꯤ ꯑꯗꯨꯗꯣ ꯍꯧꯖꯤꯛ ꯉꯥ ꯉꯁꯥꯏꯗꯣ ꯅꯣꯡꯆꯨ
ꯌꯥꯝ ꯀꯟꯕ꯭ꯔꯣ
ꯎꯝ ꯂꯩꯕ ꯉꯝꯃꯒꯗ꯭ꯔꯅꯦ
ꯏꯁ ꯅꯨꯡꯁꯥꯗꯨꯕꯨ ꯁꯦꯁ ꯀꯩꯗꯧꯕꯩ ꯉꯝꯃꯣꯏꯗꯣꯏꯅꯣ
ꯑꯩꯁ ꯑꯗꯨꯗꯤ ꯌꯥꯔꯦꯅꯦ
ꯍꯌꯦꯡꯋꯥꯏ ꯅꯪꯅ ꯑꯁ ꯑꯩꯅ ꯁꯨꯃꯥꯏꯅ ꯍꯥꯏꯕꯤꯗ꯭ꯔꯗꯤꯀꯣꯀ
ꯇꯧꯔꯣꯏꯗ
ꯎꯝ ꯊꯥꯖꯗꯦ
ꯃꯤ ꯊꯥꯖꯕ꯭ꯂ ꯌꯥꯝ ꯂꯨꯑꯦꯀꯣ ꯍꯧꯖꯤꯛꯀꯥꯟꯁꯦ
ꯎꯝ ꯁꯨꯃꯥꯏ ꯇꯧꯕꯅꯦꯗꯣ
ꯍꯥꯏꯅꯕ ꯂꯩꯗꯥꯏꯅꯦ ꯏꯁꯥꯕꯨ ꯊꯥꯖ ꯊꯥꯖꯗ꯭ꯔꯤ ꯊꯥꯖꯗ꯭ꯔ ꯀꯥꯟꯁꯤꯗꯅ ꯃꯤꯕꯨ ꯀꯃꯥꯏꯅ ꯊꯥꯖꯗꯣꯏꯅꯣꯀ ꯍꯥꯏꯕꯗꯣ
ꯎꯝ ꯈꯪꯗ꯭ꯔꯦ ꯑꯗꯨꯗꯤ ꯑꯗꯨ ꯀꯩꯅꯣ ꯋꯥꯆꯦꯞꯇꯁꯨ ꯃꯔꯛ ꯃꯔꯛ ꯇꯦꯛꯁ ꯊꯥꯔꯛꯎꯅꯦ ꯅꯣꯏꯁꯤ ꯁꯦꯂꯦꯕ꯭ꯔꯤꯇꯅꯤꯅꯦ ꯑꯁ ꯇꯦꯛꯁꯁꯨ ꯊꯥꯔꯛꯇꯦ
ꯍꫭ ꯁꯦꯂꯦꯕ꯭ꯔꯤꯇꯤꯗꯤ ꯃꯤꯉꯣꯟꯗ ꯄꯪꯊꯥ ꯊꯥꯕ ꯌꯥꯕ ꯄꯣꯠ ꯅꯠꯇꯦ
ꯏꯁ ꯏꯁ ꯋꯥꯔꯤꯗꯤ
ꯑꯁ ꯍꯥꯏꯖꯨ ꯍꯥꯏꯕꯅꯤ ꯐꯥꯒꯤ ꯇꯧꯕꯅꯤꯀꯣ ꯑ ꯂꯥꯟꯅ ꯈꯟꯉꯣ ꯁꯨꯝ ꯋꯥ ꯉꯥꯡꯅꯤꯉꯥꯏ ꯂꯩꯇꯕꯒꯤ ꯁꯨꯝ ꯐꯥꯒꯤ ꯐꯔꯦꯡ ꯇꯧꯕꯅꯤ ꯅꯉꯣꯟꯗ
ꯎꯝ
ꯅꯪꯕꯨꯗꯤ ꯐꯥꯒꯤ ꯇꯧꯕ ꯌꯥꯝ ꯅꯨꯡꯉꯥꯏꯅ
ꯑ ꯑꯩꯗꯤ ꯐꯒꯤ ꯇꯧꯕ ꯍꯩꯗꯅ
ꯑꯣ ꯑꯣꯏꯕ꯭ꯔꯣ
ꯑꫭꯏ ꯑꯁꯦꯡꯕꯉꯥꯛꯇ ꯉꯥꯡꯕꯗꯣ
ꯑꯗꯨꯗꯤ ꯑꯩꯁꯨ ꯅꯪꯒꯨꯝꯕ ꯊꯦꯡꯅꯅꯤꯡꯉꯤꯉꯣ
ꯑꯩ ꯊꯦꯡꯅꯔꯦꯅ
ꯍꯣ ꯍꯣ ꯍꯣꯏ
ꯄꯨꯡ ꯀꯌꯥꯗ ꯅꯪꯕꯨ ꯅꯪ ꯌꯨꯝꯗ ꯍꯟꯗꯣꯏꯅꯣ ꯍꯨꯖꯤꯛ ꯅꯪ ꯅꯃꯥꯟꯅꯕ ꯌꯨꯝꯗ ꯂꯩꯌꯦ ꯍꯥꯏꯗꯥꯏꯅꯦ
ꯈꯪꯗꯦꯖꯤꯛ
ꯇꯟꯗ꯭ꯔꯣ ꯃꯤ ꯃꯤ ꯃꯌꯨꯝꯗ ꯁꯨꯃꯥꯏꯅ ꯀꯣꯏꯕ ꯀꯣꯏꯔꯒ ꯆꯠꯂ ꯆꯠꯄꯗꯣ
ꯇꯟꯗꯦꯅꫭꯏ
ꯑꯁ ꯅꯨꯄꯥꯗꯤ ꯁꯨꯃꯥꯏꯟ ꯇꯧꯏꯅ ꯑꯁ
ꯍꯨꯝ ꯈꯣꯢꯗꯤ
ꯑꯦ ꯑꯁꯨꯃꯥꯏꯅ ꯇ ꯆꯠꯄ ꯇꯜꯂꯦꯅꯦ ꯑꯩꯈꯣꯏ ꯅꯨꯄꯤꯁꯤꯡꯗꯣ ꯑꯩꯈꯣꯏꯗꯤ ꯍꯣꯏ ꯌꯨꯝ ꯈꯛꯇ ꯂꯩꯅꯤꯡꯕꯗꯣ
ꯅꯣꯏꯗꯤ ꯑꯇꯩꯅꯤꯅ ꯅꯣꯏꯗꯤ ꯅꯨꯄꯤꯅꯤꯅ
ꯏ ꯈꯇ ꯑ ꯅꯨꯄꯥ ꯈꯛꯇ ꯅꯨꯄꯥꯁꯨ ꯌꯨꯝꯗ ꯂꯩꯕꯩ ꯑ ꯀꯔꯤ ꯍꯥꯢ ꯍꯥꯏꯗꯨꯅꯣ ꯑꯗꯨꯝ ꯆꯀꯗꯕꯅꯤ ꯍꯥꯏꯕ ꯂꯩꯇꯦ ꯅꯨꯄꯥꯁꯨ ꯌꯨꯝꯗ ꯑꯗꯨꯝ ꯇꯨꯃꯤꯟꯅ ꯂꯩꯕ ꯌꯥꯏꯌꯦ
ꯅꯨꯡꯗꯥꯡꯗ ꯊꯣꯛꯄ ꯑꯈꯣꯏꯅꯀꯣ ꯅꯨꯡꯗꯥꯡꯗ ꯑꯣꯏꯅ ꯊꯣꯛꯄ ꯑꯗꯨꯒ ꯀꯩꯅꯣ ꯃꯝꯃ ꯃꯝ ꯑꯝ ꯃꯝꯗ꯭ꯔꯗꯤ ꯉꯥꯜꯂꯗꯤ ꯊꯕꯛ ꯁꯨꯕ ꯅꯪ ꯅꯨꯡꯗꯥꯡꯗ ꯑꯣꯏꯅ ꯀꫭꯏꯕ ꯆꯠꯄ
ꯑꯣꯏꯕ꯭ꯔꯣ
ꯑꯣꯏꯌꯦ ꯃꯦꯗꯥꯝ ꯃꯦꯗꯥꯝꯖꯤ
ꯑꯣ ꯐꯩꯅꯦ ꯑꯗꯨꯗꯤ
ꯉꯁꯥꯏꯗꯣ ꯊꯕꯛ ꯆꯠꯄꯅꯦꯕ ꯑꯗꯨ ꯂꯣꯏꯔꯒ ꯆꯥꯛ ꯏꯟꯖꯥꯡ ꯆꯥꯕ ꯇꯣꯛꯑꯒ ꯆꯞ ꯆꯠꯄꯅꯦꯕ
ꯅꯪ ꯖꯨꯞꯀꯥꯔꯕ ꯁꯨꯕ ꯊꯕꯛ ꯁꯨꯕꯕꯨ ꯅꯨꯃꯤꯠ ꯆꯨꯞꯄ ꯁꯨ ꯁꯨꯕ꯭ꯔꯣ
ꯋꯥꯕꯅꯤꯅ ꯑꯗꯨ ꯑꯣꯏꯁꯨ
ꯅꯠꯇꯦ ꯑꯩꯅ ꯍꯥꯏꯕ ꯋꯥꯕ ꯋꯥꯗꯕ꯭ꯔꯥ ꯅꯠꯇꯦ ꯅꯨꯃꯤꯠ ꯆꯨꯞꯄ ꯁꯨꯕ꯭ꯔꯥ ꯁꯨꯝ ꯍꯪꯕꯅꯦ
ꯁꯨꯕꯗꯣ ꯍꯣꯏ ꯃꯇꯝ ꯈꯔꯗꯤ ꯆꯪꯉꯤꯅ
ꯍꯣꯏꯅꯦ ꯑꯈꯣꯏ ꯑꯗꯨꯝ ꯃꯍꯧꯁꯥꯅꯦꯗꯅ ꯁꯨ ꯁꯨꯕꯕꯨꯗꯤ ꯑꯗꯨ ꯃꯤ ꯈꯔꯅꯗꯤ ꯑꯌꯨꯛ ꯉꯟꯇꯥ ꯈꯛꯇ ꯁꯨꯕ ꯑꯗꯨꯒ ꯄꯨꯡ ꯑꯅꯤ ꯑꯍꯨꯝꯒꯨꯝꯕ ꯁꯨꯕ ꯑꯃ ꯂꯩꯗꯅ ꯑꯗꯨ ꯃꯤ ꯈꯔꯅꯗꯤ ꯃꯣꯏ ꯀꯔꯤ ꯍꯥꯏꯗꯣꯏꯅꯣ ꯂꯝꯕꯤꯒꯨꯝꯕ ꯁꯦꯝꯃꯗ ꯅꯨꯃꯤꯠ ꯆꯨꯞꯄ ꯁꯨꯕ ꯑꯗꯨ ꯂꯩ ꯗꯅꯥ
ꯎꯪ ꯎꯪ
ꯑꯗꯨꯒꯤꯅꯤꯗ ꯑꯩꯅ ꯍꯪꯕꯗꯨꯗꯤ
ꯎꯝ ꯎꯝ ꯇꯨꯅꯦ ꯍꯣꯏꯅꯦ ꯍꯣꯏꯅꯦ ꯑꯗꯨ ꯃꯔꯛ ꯃꯔꯛꯇꯁꯨ ꯀꯣꯜ ꯇꯧꯔꯛ ꯄꯨꯏ ꯇꯧ ꯇꯧꯔꯛꯄꯤꯌꯨꯀꯣ ꯋꯥꯆꯦꯞꯇꯨꯁꯨ ꯇꯦꯛꯁ ꯊꯥꯔꯛꯄ ꯌꯥꯏ
ꯑꯩꯗꯤ ꯅꯪꯕꯨ ꯑꯩ ꯆꯣꯞ ꯆꯅꯤꯀꯣ
ꯀꯔꯤꯒꯤ ꯍꯥ
ꯀꯔꯤꯁꯨ ꯅꯠꯇꯦ ꯁꯨꯝ ꯍꯥꯏꯕꯅꯤꯗ
ꯏꯁ ꯏꯁ
ꯀꯔꯤꯅꯣ ꯏꯁ ꯏꯁꯕꯣ
ꯇꯧꯔꯛꯑꯣ ꯇꯔꯣ
ꯉꯥꯏꯕꯤꯗꯨꯏꯅꯦ
ꯅꯪ ꯅꯝꯕꯔ ꯂꯩꯇꯦ
ꯁꯤꯅꯦ ꯑꯥ ꯅꯠꯇꯦ ꯂꯩꯌꯦꯅ
ꯉꯝꯖꯔꯔꯣꯏ ꯅꯃꯥꯟꯅꯕꯤꯗꯒꯤ ꯂꯧꯑꯣ ꯍꯥꯏꯕ꯭ꯔꯣ
ꯀꯅꯥꯗꯒꯤ
ꯀꯅꯗꯁꯨ ꯅꯠꯇ‌ꯦꯗ ꯅ ꯐ꯭ꯔꯤꯗꯒꯤ ꯂꯧꯑꯣ ꯍꯥꯏꯕ꯭ꯔꯣ ꯑꯗꯨꯗꯤ
ꯈꯪ ꯈꯪꯗꯦ ꯈꯪꯗꯦ ꯒ꯭ꯔꯨꯞꯇ ꯂꯩꯌꯦꯅ ꯑꯗꯨꯗꯤ
ꯒ꯭ꯔꯨꯞꯇꯗꯤ ꯒ꯭ꯔꯨꯞꯇꯗꯤ ꯃꯤꯒꯤ ꯃꯤ ꯉꯥꯛꯇꯅꯦ ꯈꯪꯗꯦ ꯀꯅꯥꯕꯨ ꯀꯅꯥꯅꯣ ꯈꯪꯗ‌ꯦ
ꯈꯪꯉꯦ ꯈꯪꯉꯅꯤ ꯈꯪꯒꯅꯤ ꯑꯩ ꯍꯧꯖꯤꯛꯇꯣ ꯃꯦꯁꯦꯁ ꯊꯥꯔꯛꯀꯦ ꯅꯪꯒꯤ ꯃꯤꯡ
ꯑꯦ ꯑꯦ ꯑꯦ
ꯑꯦ ꯑꯦ ꯑꯦ ꯑꯦ ꯑꯦ ꯑꯦ
ꯇꯧꯅꯨꯍꯦ ꯅꯪꯁꯨ ꯑꯔꯣꯏꯕ ꯑꯣꯏꯗꯣꯏꯅꯤ ꯅꯉꯣꯟꯅ ꯀ‌ꯣꯜ ꯇꯧꯔꯛꯄ ꯑꯩ
ꯑꯁ
ꯑꯩꯅ ꯅꯪ ꯀꯣꯜ ꯇꯧꯔꯛꯄꯁꯨ ꯅꯪ ꯄꯩꯁꯥ ꯄꯩꯁꯥ ꯐꯪꯒꯅꯤꯗꯅ
ꯎꯝ
ꯅꯣꯡꯐꯥꯗ‌ꯣꯛ ꯀꯣꯜ ꯇꯧꯔꯛꯄꯗꯤ ꯌꯥꯏꯗꯅ
ꯎꯝ
ꯑꯗꯨꯅ ꯉꯁꯤ ꯅꯣꯡ ꯐꯥꯠꯇꯣꯛꯇꯣ ꯉꯁꯤ ꯑꯣꯏꯅ ꯇꯧꯔꯛꯄꯅꯦ ꯅꯪꯉꯣꯟꯗ
ꯑꯗꯨꯅꯤ ꯑꯗꯨꯅꯤ
ꯈꯣꯟꯁꯦ ꯇꯥꯕꯗ ꯁꯛꯇꯤ ꯌꯥꯝ ꯐꯖꯗꯧ ꯃꯥꯜꯂꯦꯗ ꯅꯨꯄꯥ ꯃꯈꯣꯟ ꯌꯥꯝ ꯊꯣꯛꯑꯦꯀꯣ
ꯎꯝ
ꯑꯍꯥ ꯑꯍꯥ ꯑꯍꯥ ꯅꯪꯖꯦ ꯀꯥꯏꯒꯟꯕ ꯃꯥꯜꯂꯦꯗ ꯏꯀꯥꯥꯏꯒꯟꯕ ꯃꯥꯜꯂ‌ꯦꯕ
ꯏꯀꯥꯏꯒꯟꯕꯅꯤ ꯍꯣꯏ
ꯎꯝ ꯑꯣꯏꯔꯝꯅꯤ ꯅꯪ ꯃꯑꯣꯡꯗꯣ ꯃꯥꯟꯕ
ꯌꯥꯝ ꯍꯩꯅꯦ
ꯍꯩꯕ ꯇꯥꯕꯅꯦ ꯀꯩꯅꯣ
ꯐꯩꯌꯦꯅꯦ
ꯑꯩꯈꯣꯏ ꯑꯩꯈꯣꯏ ꯃꯅꯥꯛꯇꯅ ꯅꯥꯄꯤ ꯌꯥꯝꯕꯒꯤꯀꯣ ꯍꯪꯒꯣꯏꯗꯣ ꯆꯥꯔ ꯆꯥꯕ ꯌꯥꯗꯕ ꯍꯪꯒꯣꯏ ꯉꯥꯛꯇ ꯂꯩꯌꯦ
ꯑꯦ ꯄꯨꯔꯛꯑꯣꯅ
ꯆꯥꯕ ꯆꯥꯕ ꯌꯥꯗꯕ ꯍꯥꯏꯔꯒ ꯅꯪꯕꯨ ꯆꯥꯕ ꯌꯥꯗꯕꯗꯣ ꯆꯥꯒ‌ꯦꯔꯣ
ꯑꯣ ꯆꯥꯕ ꯌꯥꯗꯕ ꯂꯩꯕ꯭ꯔꯥ
ꯂꯩꯌꯦ
ꯍꯥꯠꯇꯣꯛꯈ꯭ꯔꯣꯅ ꯑꯗꯨꯗꯤ
ꯑꯁ ꯉꯝꯃꯔꯣ
ꯎꯝ ꯎꯝ ꯆꯥꯕ ꯌꯥꯕꯗꯣ ꯄꯨꯔꯛꯎꯅꯦ
ꯆꯥꯕ ꯌꯥꯕꯗꯤ ꯆꯣꯡꯕꯗꯣ ꯊꯨ ꯊꯨꯅ ꯆꯣꯡꯉꯦꯗꯅ
ꯎꯝ
ꯆꯥꯕ ꯌꯥꯗꯕꯗꯤ ꯇꯞꯅ ꯑꯩꯈꯣꯏ ꯄꯥꯎ ꯐꯥꯕ ꯉꯝꯃꯦꯕ
ꯍ
ꯈꯨꯌꯥꯝꯗꯣ ꯑꯂ ꯁꯦꯝꯕ ꯑꯁ ꯇꯜꯂꯦ
ꯄꯥꯝꯃ‌ꯣꯏꯍꯦ
ꯏꯁ ꯆꯥꯕ ꯌꯥꯗꯕꯕꯨ ꯀꯃꯥꯏ ꯀꯔꯤ ꯄꯝꯃꯨꯗꯣꯏꯅꯣ
ꯍꯣꯏ ꯌꯥꯝꯕ ꯌꯥꯕ ꯑꯩꯈꯣꯏꯗꯣ ꯆꯥꯔ
ꯍꯣꯏ ꯆꯥꯕ ꯌꯥꯕꯗꯤ ꯂꯩꯇꯦ ꯑꯃ ꯑꯅꯤꯒꯨꯝꯕ ꯈꯛꯇꯗꯤ ꯅꯍꯥꯟꯗꯣ ꯎꯑꯦ ꯑꯗꯨ ꯑꯌꯥꯝꯕ ꯂꯩ...
ꯅꯣꯡ ꯆꯨꯕ ꯃꯇꯝꯗ ꯌꯦꯡꯑꯣꯅ ꯆꯥꯕ ꯌꯥꯕꯗꯣ ꯌꯥꯝ ꯂꯩꯕꯅꯦ
ꯑꯁ ꯑꯈꯣꯏꯗꯤ ꯆꯥꯖꯗꯦ
ꯆꯥꯎ
ꯑꯀꯪꯕꯗꯨꯗꯤ